ꯇꯥꯕ꯭ꯔꯣ
ꯇꯥꯏꯌꯦ
ꯎꯝ
ꯇꯥꯏꯒꯣ
ꯌꯥ ꯍꯣꯏ ꯇꯥꯏꯌꯦ ꯍꯥꯥ
ꯃꯌꯥꯝꯕ ꯑꯃꯗꯣ ꯉꯁꯥꯏ ꯑꯩ ꯈꯨꯝꯕꯗꯣ ꯃꯥꯗꯤ ꯑꯩꯈꯣꯏ ꯂꯣꯟ ꯈꯪꯗ꯭ꯔꯦꯅꯦ ꯍꯧꯖꯤꯛꯇꯤ
ꯋꯥ ꯈꯔ ꯀꯟꯅ ꯉꯥꯡꯉꯣꯗ ꯅꯪꯗꯣ ꯐꯖꯅ ꯇꯥꯗꯦ ꯑꯩꯗꯤ
ꯑꯩꯒꯤ ꯏꯁꯄꯤꯀꯔꯅ ꯑꯣꯏꯔꯝꯅꯤ ꯇꯥꯗ꯭ꯔꯣ ꯍꯧꯖꯤꯛꯁꯨ
ꯐꯖꯅ ꯇꯥꯗꯦ
ꯂꯥꯞꯄ꯭ꯔꯥ ꯀꯩꯇꯧꯒꯦ
ꯍꯥ
ꯑꯩꯒꯤ ꯈꯣꯟꯖꯦꯜꯗꯣ ꯂꯥꯞꯄ꯭ꯔꯕ
ꯍꯣꯏ ꯑꯗꯨꯃꯥꯏꯅ ꯑꯣꯏ ꯑꯣꯏꯕ꯭ꯔꯥꯅ ꯈꯟꯕ ꯑꯗꯨꯝ ꯐꯖꯅ ꯇꯥꯗꯦꯅꯦ
ꯑꯣ ꯑꯩꯒꯤ ꯏꯁꯄꯤꯀꯔꯅꯤ ꯉꯥꯏꯍꯥꯛ ꯂꯩꯗꯤ ꯇꯥꯔꯅꯤ
ꯎꯝ ꯀꯩꯗꯧꯔꯝꯃꯤꯅꯣ ꯅꯪꯒꯤꯗꯤ
ꯑꯁ ꯌꯨꯝ ꯁꯦꯡꯗꯣꯛꯀꯦꯅ ꯇꯧꯕꯅꯤ ꯌꯨꯝꯗꯨ ꯃꯣꯠꯃꯟꯕꯒꯤ
ꯊꯕꯛ ꯆꯠꯄ꯭ꯔꯣ
ꯍꯣꯏ ꯆꯜꯂꯦ ꯊꯕꯛ ꯆꯠꯂꯒ ꯍꯜꯂꯛꯑꯦ
ꯀꯩꯗꯧꯔ ꯂꯩꯕ꯭ꯔꯣ ꯅꯪꯗꯤ
ꯀꯩꯁꯨ ꯇꯧꯗꯦ ꯑꯩꯁꯨ ꯑꯗꯨꯝ ꯂꯩꯔꯝꯃꯤꯅꯦꯗ
ꯑꯣ
ꯀꯔꯤ ꯇꯧꯒꯦꯔꯥ
ꯑꯥ ꯂꯝꯕꯤꯗ ꯀꯣꯏꯕ ꯆꯠꯂꯣ
ꯑꯄꯪꯕꯤꯅꯤꯅꯥꯀꯣ
ꯍꯣꯏ
ꯃꯤꯆꯤꯟꯗ ꯃꯤꯆꯤꯟꯗ ꯀꯋꯥ
ꯗꯩ ꯑꯃ ꯄꯨꯔꯒꯀꯣ ꯂꯝꯕꯤꯗ ꯏꯟꯖꯥꯡ ꯅꯥꯄꯤꯒꯨꯝꯕ ꯃꯤꯒꯤ ꯌꯨꯝ ꯃꯅꯥꯛꯇ ꯍꯩꯒꯨꯝꯕ ꯂꯩꯕꯗꯣ ꯑꯗꯨꯝ ꯍꯦꯛꯂꯒ ꯆꯠꯂꯨꯕ
ꯅꯪ ꯐꯨꯔꯪꯗꯅꯀꯣ
ꯍꯣꯏ
ꯑ ꯅꯣꯏꯒꯤꯁꯨ ꯍꯨꯔꯥꯟꯕꯤꯒꯦꯔꯣ
ꯌꯥꯏꯅꯦ ꯑꯩꯈꯣꯏꯒꯤꯁꯨ ꯍꯤꯛ ꯈꯔꯞ ꯈꯔꯞ ꯄꯨꯔꯛꯄꯤꯌꯣ ꯍꯨꯔꯥꯜꯂꯒ
ꯀꯩ ꯏꯟꯁꯥꯡ
ꯑꯂꯨꯒꯗꯥꯜ ꯆꯥꯏ
ꯑꯣ
ꯈꯣꯏꯗꯤ
ꯑꯩꯈꯣꯏꯁꯨ ꯑꯂꯨꯒ ꯑꯂꯨꯒ
ꯑꯣ ꯅꯪꯅ ꯊꯣꯡꯕ꯭ꯔꯣ ꯅꯣꯏ ꯅꯣꯏ ꯅꯪ ꯅꯪꯒꯤ ꯅꯌꯥꯝꯕꯅꯀꯣ
ꯑꯥ
ꯅꯪ ꯍꯟꯗꯛꯗꯤ ꯏꯟꯖꯥꯡꯕꯨ ꯃꯨꯟꯅ ꯊꯣꯡꯕꯤꯗ꯭ꯔꯦ ꯍꯥꯏꯌꯦꯅꯦ ꯑꯩꯈꯣꯏꯗꯤ ꯏꯟꯁꯥꯡ ꯃꯨꯟꯕꯐꯧ ꯆꯥꯕ ꯐꯪ ꯑꯩꯈꯣꯏꯗꯤ ꯏꯟꯁꯥꯡ ꯃꯨꯟꯕꯗꯣ ꯆꯥꯕ ꯐꯪꯗ꯭ꯔꯦ ꯍꯥꯏꯌꯦ ꯉꯁꯥꯏ
ꯃꯆꯤꯟ ꯊꯤꯔꯤꯅꯤ
ꯀꯣꯏꯔꯛ ꯀꯣꯏꯔꯥꯛꯑꯣꯅ ꯅꯌꯥꯝꯕ ꯑꯅꯤꯁꯨ ꯂꯩꯌꯦꯅ ꯅꯪꯗꯤ
ꯀꯔꯤ ꯀꯩꯅꯣ ꯇꯧ ꯆꯠꯇ꯭ꯔꯣ ꯉꯁꯤꯗꯤ ꯂꯥꯏꯕ꯭ꯔꯦꯔꯤꯗ
ꯃꯣꯏ ꯃꯣꯏ ꯍꯧꯖꯤꯛ ꯍꯧꯖꯤꯛ ꯈꯔ ꯂꯩꯔꯣ ꯆꯠꯈ꯭ꯔꯤꯅꯤꯅ
ꯎꯝ
ꯇꯥꯕ꯭ꯔꯣ
ꯍꯣꯏ ꯇꯥꯏꯌꯦ ꯇꯥꯏ
ꯑꯣ ꯃꯕꯥꯅꯤꯗꯣ ꯍꯧꯖꯤꯛ ꯆꯥꯛ ꯈꯔ ꯆꯥꯔꯒ ꯆꯠꯈ꯭ꯔꯤꯅꯤ
ꯥꯆꯥꯛ ꯅꯪ ꯅꯪꯅ ꯈꯔ ꯆꯥꯔꯒ ꯂꯩꯕ꯭ꯔꯥ ꯌꯥꯝ ꯆꯥꯗ꯭ꯔꯒ
ꯍꯥꯏꯕꯗꯤ ꯅꯨꯡꯊꯤꯟꯒꯤ ꯈꯔ ꯈꯔ ꯆꯥꯕꯗꯤ ꯌꯥꯏꯅ
ꯆꯥꯛ ꯈꯔ ꯆꯠꯂꯒ ꯆꯥꯛ ꯈꯔ ꯆꯥꯔꯒ ꯆꯠꯈ꯭ꯔꯅꯤ ꯍꯥꯏꯕꯗꯣ ꯌꯥꯝ ꯅꯣꯛꯅꯤꯡꯉꯦ
ꯎꯝ ꯆꯤꯅꯤ ꯌꯥꯝ ꯆꯥꯗꯕꯅꯤꯗ ꯑꯗꯨꯒꯤꯅꯦ
ꯍꯣꯏ ꯑꯗꯨꯗꯤ ꯍꯣꯏ ꯑꯗꯨꯃꯥꯏ ꯑꯣꯏꯔꯝꯅꯤ ꯑꯗꯨ ꯅꯪꯅ ꯍꯥꯏꯕꯗꯣ ꯌꯥꯝ ꯅꯣꯛ ꯅꯣꯛꯅꯤꯡꯉꯦꯕ ꯅꯪꯅ ꯍꯥꯏꯕ ꯃꯑꯣꯡꯗꯣ ꯆꯥꯛ ꯈꯔ ꯆꯥꯔꯒ ꯆꯠꯈ꯭ꯔꯅꯤ ꯍꯥꯏꯕꯗꯣ ꯑꯩꯒꯤ ꯏꯌꯥꯝꯕ ꯑꯃ ꯂꯥꯛꯑꯦ ꯑꯩꯈꯣꯏ ꯑꯩꯈꯣꯏꯅꯤ ꯂꯩꯌꯦ
ꯑꯣ
ꯅꯪꯒꯤ ꯅꯪꯕꯨ ꯐꯣꯟ ꯊꯝꯕꯤꯔꯝꯒꯦꯔꯥ ꯅꯠꯇ꯭ꯔꯒ ꯄꯥꯏꯔꯒ ꯆꯠꯈ꯭ꯔꯤꯒꯦꯔꯣ
ꯊꯝꯗꯣꯏꯅꯦ ꯑꯁꯤꯗꯤ
ꯑꯣ ꯅꯪꯅ ꯑꯃꯨꯠꯁꯤ ꯂꯣꯏ ꯂꯣꯏ ꯅꯪꯅ ꯂꯣꯏꯍꯟꯗꯣꯏꯅꯤꯕ
ꯇꯜꯂꯤꯁꯨ ꯇꯧ ꯇꯔꯦ
ꯎꯝ ꯉꯔꯥꯡꯒꯤꯁꯨ ꯅꯪꯅ ꯂꯣꯏꯁꯤꯟꯈ꯭ꯔꯦ ꯉꯁꯤꯒꯤꯁꯨ ꯅꯪꯅ ꯑꯃꯨꯛ ꯇꯧꯗꯧꯅꯦꯕ
ꯑꯅꯝꯅꯦ
ꯏꯁꯤꯡ ꯂꯥꯛꯄ꯭ꯔꯣ ꯉꯁꯤꯗꯤ ꯏꯁꯤꯡ ꯂꯥꯛꯇ꯭ꯔꯤꯕ꯭ꯔꯥ
ꯏꯁꯤꯡ ꯉꯔꯥꯡ ꯅꯣꯡ ꯉꯔꯥꯡ ꯅꯣꯡ ꯆꯨꯕꯤꯕꯒꯤ ꯌꯥꯝ ꯍꯔꯥꯎꯔꯒ ꯂꯩꯕꯅꯦꯍꯦ ꯉꯔꯥꯡ ꯅꯣꯡ ꯆꯨꯕꯒꯤ ꯏꯁꯤꯡ ꯈꯔꯗꯤ ꯏꯁꯇꯣꯔ ꯇꯧꯔꯛꯑꯦꯕꯀꯣ
ꯑꯥ ꯑꯥ
ꯑꯗꯨꯒꯤ ꯏꯔꯨꯕꯁꯨ ꯐꯪꯉꯦ
ꯏꯔꯨꯕꯁꯨ ꯐꯪꯉꯦ ꯀꯨꯏꯅ ꯐꯪꯗ꯭ꯔꯕꯗꯣ ꯑꯩꯌꯦ ꯍ
ꯑꯗꯨꯅꯦ ꯅꯨꯃꯤꯠ ꯑꯅꯤꯗꯣ ꯏꯔꯨꯗꯕꯅꯦꯍꯦ ꯅꯣꯡ ꯅꯣꯡ ꯆꯨꯕꯒꯤ ꯏꯔꯨꯕꯁꯨ
ꯑꯍꯤꯡ ꯇꯨꯝꯕ ꯌꯥꯗꯦꯕ ꯗꯨꯝ ꯅꯨꯡꯊꯤꯟꯗꯤ ꯍꯣꯏ ꯃꯣꯠꯂꯁꯨ ꯂꯩꯕꯗꯤ ꯉꯝꯃꯦ ꯑꯗꯨ ꯑꯍꯤꯡ ꯇꯨꯝꯕ ꯌꯥꯗꯦꯕ
ꯍꯥꯥ
ꯏꯔꯨꯗ꯭ꯔꯗꯤ ꯑꯍꯤꯡ ꯇꯨꯝꯕꯗꯣ ꯋꯥꯏꯑꯦꯕ
ꯅꯠꯇ꯭ꯔꯣ ꯑꯗꯨꯃꯥꯏꯟ ꯇꯧꯗ꯭ꯔꯣ ꯅꯣꯏꯗꯤ
ꯅꯪ ꯋꯥ ꯈꯔ ꯀꯟꯅ ꯉꯥꯡꯉꯣ
ꯃꯅꯨꯡꯗ ꯂꯩꯕ꯭ꯔꯣ ꯅꯪ
ꯑꯣ
ꯑꯩꯒꯤ ꯈꯣꯟꯖꯦꯜ ꯍꯧꯖꯤꯛꯁꯨ ꯐꯖꯅ ꯇꯥꯗ꯭ꯔꯣ
ꯇꯥꯕꯗꯤ ꯇꯥꯏꯌꯦ ꯑꯗꯨ ꯀꯟꯗꯕ
ꯀ꯭ꯔꯤꯅꯣ ꯈꯪꯗꯦ ꯑꯩꯒꯤ ꯀꯩꯅꯣꯗꯣ ꯏ꯭ꯁꯄꯤꯀꯔ ꯑꯃꯥꯔꯛꯗꯤ ꯑꯗꯨꯃꯥꯏꯟ ꯇꯧꯋꯦ ꯅꯪꯒꯤ ꯅꯌꯥꯝꯕ ꯑꯥ ꯑꯃꯥꯒ ꯑꯗꯨꯋꯥꯔꯤ ꯁꯥꯔꯗꯤ ꯌꯥꯝ ꯀꯜꯂꯦ ꯃꯥꯒꯤꯁꯨ ꯌꯥꯝ ꯀꯜꯂꯦ ꯑꯩꯒꯤꯗꯤ ꯃꯥ ꯀꯔꯤꯁꯨ ꯍꯥꯏꯗꯦ ꯑꯗꯨ ꯃꯤ ꯈꯔ ꯋꯥꯔꯤ ꯁꯥꯕ ꯄ ꯅꯪꯒꯤ ꯈꯣꯟꯖꯦꯜ ꯇꯥꯗꯦ ꯍꯥꯏꯅ ꯑꯗꯨꯝ ꯍꯥꯏꯌꯣꯅꯦ
ꯍꯧꯖꯤꯛꯗꯤ ꯀꯩꯗꯧꯔꯤꯔꯥ
ꯄꯛꯇꯕ ꯂꯩꯕ ꯃꯥꯂꯦ
ꯍꯥ
ꯐꯣꯟ ꯄꯛꯇꯕ ꯂꯩꯕ ꯃꯥꯜꯂꯦ ꯍꯥꯏꯕꯅꯤꯗ ꯐꯥꯒꯤ ꯇꯧꯅꯤꯗ ꯀꯣꯏꯔꯛꯑꯣꯅ ꯑꯈꯣꯏꯗ ꯅꯪꯁꯨ ꯅꯊꯟꯗꯥ ꯂꯩꯒꯅꯤ
ꯅꯪꯕꯨ ꯀꯣꯏꯔꯣ ꯍꯥꯏꯔꯒ ꯃꯤ ꯋꯥ ꯃꯨꯛ ꯍꯥꯏꯌꯤꯅꯦ ꯏꯁ
ꯑꯗꯨꯝ ꯅꯪ ꯀꯣꯏꯔꯛꯑꯣ ꯅꯪ ꯂꯥꯛꯄ ꯀꯥꯟꯗ ꯑꯩꯁꯨ ꯀꯣꯏꯔꯛꯀꯅꯤ ꯅꯌꯥꯝꯕ ꯑꯅꯤ ꯂꯛ ꯅꯠꯇꯦꯍꯦ ꯅꯌꯥꯝꯕ ꯑꯅꯤ ꯊꯣꯛꯄ ꯀꯥꯟꯗ ꯀꯣ ꯇꯥꯕ꯭ꯔꯣ ꯍꯜꯂꯣ
ꯑꯣ ꯇꯥꯌꯦ
ꯑꯣ ꯅꯌꯥꯝꯕ ꯑꯅꯤ ꯊꯣꯛꯄ ꯀꯥꯟꯗ ꯀꯣ
ꯎꯝ
ꯄꯨꯟꯅ ꯊꯣꯛꯑꯣ ꯑꯗꯨꯒ ꯑꯩꯈꯣꯏ ꯌꯨꯝꯗ ꯂꯥꯛꯑꯣ ꯑꯗꯨꯒ ꯉꯥꯏꯍꯥꯛ ꯂꯩꯔꯒ ꯅꯣꯏ ꯌꯨꯝꯗ ꯆꯠꯁꯦ
ꯌꯥꯏꯅ ꯑꯩꯕꯨ ꯁꯥꯗ꯭ꯔꯁꯨ ꯃꯤꯕꯨ ꯁꯥꯕ ꯌꯥꯏꯅ ꯑꯩꯁꯨ ꯃꯤꯕꯨ ꯁꯃꯤ ꯑꯇꯣꯞꯄꯕꯨ ꯁꯥꯕ ꯌꯥꯏꯅ
ꯍꯥꯥ
ꯅꯪꯕꯨ ꯁꯥꯅꯤꯡꯕꯒꯤꯅꯤꯗ
ꯑꯦ ꯍꯤ ꯍꯤ ꯍꯤ ꯅꯆꯤꯟ ꯊꯤꯔꯝꯅꯤꯗ ꯑꯗꯨꯗꯤ ꯊꯥꯖꯗꯦꯗ
ꯑꯁ
ꯅꯪ ꯀꯔꯤ ꯇꯧꯔꯒ ꯂꯩꯕ꯭ꯔꯣ ꯂꯣꯏꯔꯦꯍꯦ
ꯀꯩꯁꯨ ꯇꯧꯗꯦ ꯑꯗꯨꯝ ꯐꯃꯨꯡꯗ ꯂꯩꯕꯅꯦ ꯀꯥꯏꯗꯧꯕ꯭ꯔꯥ
ꯐꯖꯅ ꯂꯩ ꯃꯥꯜꯂꯦ ꯉꯣ
ꯁ꯭ꯄꯤꯀꯔꯗꯨ ꯌꯥꯗꯦ ꯃꯣꯏꯒꯤ ꯑꯗꯨꯝ ꯀꯅꯤ
ꯈꯪꯗꯦꯅꯦ
ꯂꯣꯏꯑꯦꯕ
ꯏꯀꯣ ꯊꯣꯛꯑꯦꯕ ꯑꯩꯅ ꯋꯥ ꯉꯥꯡꯕꯗꯣ ꯑꯃꯨꯛ ꯍꯜꯂꯦꯕ ꯑꯩꯉꯣꯟꯗ
ꯑꯣ ꯑꯣ ꯑꯗꯨꯃꯥꯏꯅ ꯇꯧꯕꯤꯅꯤ ꯃꯔꯛ ꯃꯔꯛꯇꯤ
ꯎꯝ ꯉꯁꯥꯏꯗꯒꯤ ꯇꯧꯔꯒ ꯂꯩ ꯏꯕꯥꯅꯤ ꯋꯥꯔꯤ ꯁꯥꯥꯕ ꯍꯥꯎꯕꯗ ꯍꯧꯖꯤꯛꯐꯥꯎ ꯑꯩꯁꯨ ꯇꯣꯛꯑꯒꯦꯔꯅ ꯍꯥꯏꯅ ꯈꯟꯕꯅꯤ ꯎꯝ ꯑꯩꯅ ꯍꯧꯖꯤꯛ ꯉꯥꯡꯕꯗꯣ ꯎꯝ ꯉꯥꯏꯍꯥꯛ ꯂꯩꯔꯝꯃꯣ ꯍꯟꯕꯗꯣ ꯍꯦꯛ ꯇꯥꯍꯟꯗ꯭ꯔꯒ
ꯑꯣ ꯑꯣ
ꯁꯦꯀꯦꯟ ꯃꯉꯥ ꯑꯃ ꯂꯩꯔꯒ ꯑꯩꯈꯣꯟꯁꯨ ꯑꯩꯅ ꯋꯥ ꯉꯥꯡꯕꯗꯨ ꯍꯜꯂꯦꯕ
ꯑꯣ ꯍꯧꯖꯤꯛꯇꯤ ꯊꯣꯛ ꯊꯣꯛꯄꯔ ꯍꯧꯖꯤꯐꯥꯎ
ꯁꯣ ꯍꯧꯖꯤꯛꯇꯤ ꯊꯣꯛꯇ꯭ꯔꯦ
ꯑꯣ ꯑꯩꯅꯥ ꯇꯟꯊꯣꯛꯈꯔꯤꯕꯅꯤ ꯎꯝ ꯈꯩꯗꯧꯕꯒꯤ ꯑꯣꯏꯕꯖꯥꯠꯂꯥ
ꯈꯪꯗꯦ ꯃꯔꯛꯗꯤ ꯑꯗꯨꯃꯥꯏꯅ ꯇꯧꯗꯤ ꯇꯧꯕꯅꯦ ꯏꯀꯣꯊꯣꯛ
ꯎꯝ ꯅꯪ ꯀꯃꯥꯏ ꯇꯧꯒꯅꯤ ꯎꯝ
ꯅꯨꯡꯉꯥꯏꯕ꯭ꯔꯣ ꯌꯨꯝꯗ ꯑꯗꯨꯝ ꯂꯩꯕꯗꯣ
ꯅꯨꯡꯉꯥꯏꯇꯦꯗ ꯑꯗꯨ ꯂꯩꯕ ꯇꯥꯕꯅꯤ ꯀꯩꯅꯣ
ꯍꯤꯍꯤꯍꯤ ꯅꯨꯡꯉꯥꯏꯇ꯭ꯔꯗꯤ ꯂꯩꯒꯅꯨꯍꯦ ꯅꯪ ꯄ꯭ꯂꯥꯁꯇꯤꯛ ꯄꯥꯏꯔꯒ ꯂꯩꯕ꯭ꯔꯣ
ꯍꯥ
ꯄ꯭ꯂꯥꯁꯇꯤꯛ ꯄꯥꯏꯔꯕ꯭ꯔꯥ ꯅ ꯀ꯭ꯔꯛ ꯀ꯭ꯔꯦꯛꯞ ꯀ꯭ꯔ ꯀ꯭ꯔꯦꯛ ꯌꯥꯝ ꯇꯧꯋꯦꯕ ꯃꯈꯣꯟꯗꯣ
ꯄꯥꯏꯗꯦ ꯀꯩꯝꯃꯥꯇ ꯄꯥꯏꯒꯦꯔ ꯑꯩ ꯑꯩꯒꯤ ꯗꯗꯥ ꯃꯥꯏꯅ ꯏꯁꯤꯡ ꯁꯣꯛꯄꯒꯤ ꯑꯣꯏꯔꯝꯒꯅꯤ
ꯑꯗꯨꯏ ꯅꯠꯇꯦ ꯉꯁꯥꯏꯗꯒꯤ ꯑꯗꯨꯃꯥꯏꯟ ꯇꯥꯕꯅꯤ ꯍꯥꯏꯗꯤ ꯅꯪ ꯇꯨꯡꯐꯝꯗ ꯂꯩꯕꯤ ꯑꯗꯨꯝ ꯂꯦꯡꯕꯗꯣ ꯕꯦꯠꯁꯤꯒꯤ ꯃꯈꯣꯟꯗ ꯑꯣꯏꯅ ꯈꯟꯕ
ꯎꯍꯨꯝ ꯅꯠꯇꯦꯔꯥ ꯃꯥꯒꯤ ꯏꯁꯄꯤꯀꯔꯁꯨ ꯌꯥꯝ ꯀꯟꯕꯅꯦ ꯑꯗꯣ ꯍꯧꯖꯤꯛꯗꯣ ꯀꯔꯤ ꯇꯧꯕ ꯖ꯭ꯥꯠꯂꯥ ꯈꯪꯗꯦ
ꯑꯩꯒꯤ ꯑꯩꯒꯤ ꯏꯁꯄꯤꯀꯔꯗꯣ ꯁꯣꯟꯕꯅꯦꯕ ꯑꯗꯨꯒꯤ ꯑꯣꯏꯔꯝꯅꯦ ꯄꯤꯁ ꯄꯤꯀꯔꯗꯤ ꯇꯥꯗꯦ ꯇꯥꯗꯦꯅ ꯃꯤꯁꯨ ꯑꯗꯨꯝ ꯍꯥꯏꯕꯅꯦ
ꯑꯣ
ꯈꯤꯇꯪ ꯈꯤꯇꯪ ꯀꯟꯅ ꯉꯥꯡꯉꯣ ꯑꯩ ꯇꯥꯗꯦ ꯍꯥꯏꯅꯀꯣ ꯑꯩꯅꯗꯤ ꯌꯥꯝ ꯀꯟꯅ ꯉꯥꯡꯕꯅꯦꯕ ꯑꯗꯣ ꯑꯩ ꯏꯁꯄꯤꯀꯔꯅ ꯌꯥꯗꯕꯒꯤꯀꯣ
ꯑꯧ ꯑꯣ ꯃꯥꯏꯀ꯭ꯔꯣꯐꯣꯝ
ꯍꯣꯏ ꯑꯗꯨꯝ ꯅꯍꯥꯟ ꯅꯨꯄꯥ ꯑꯃꯅꯀꯣ ꯑꯩꯕꯨꯀꯣ
ꯎꯝ
ꯁ꯭ꯄꯤꯀꯔ ꯑꯃ ꯑꯆꯧꯕ ꯂꯧꯑꯣ ꯑꯗꯨꯒ ꯀꯟꯅꯦꯛ ꯇꯧ ꯕ꯭ꯂꯨꯇꯨꯠ ꯀꯟꯅꯦꯛ ꯇꯧꯔꯒ ꯋꯥꯔꯤ ꯁꯥꯁꯦꯌꯦ
ꯑꯣ
ꯃꯤ ꯅꯣꯛꯅꯤꯡ ꯅꯣꯛꯅꯤꯡꯕꯁꯨ ꯊꯦꯡꯅꯕꯅꯤꯗ ꯅꯪꯁꯨ ꯋꯥꯔꯤ ꯁꯥꯑꯣ ꯑꯗꯨꯝ ꯒ꯭ꯔꯨꯗꯥꯝꯗꯒ
ꯁꯥꯅꯤꯡꯂꯗꯤ ꯁꯥꯕ ꯇꯥꯔꯦ ꯑꯗꯣ ꯇꯟꯂꯗꯤ ꯅꯣꯡꯃ ꯁꯛ ꯈꯔꯗꯤ ꯁꯥꯔꯒ ꯇꯣꯛꯀꯅꯤ
ꯍꯣꯏꯗ ꯏꯕꯥꯟꯅꯤꯗꯤ ꯑꯁꯤꯗꯁꯨ ꯑꯗꯨꯝ ꯂꯩꯕ ꯌꯥꯔꯦꯗ ꯍꯧꯖꯤꯛꯇꯤꯀꯣ
ꯎꯝ ꯅꯪ ꯅꯪꯅ ꯃꯔꯛꯇ ꯀꯣꯜ ꯇꯧꯕ ꯑꯩꯅ ꯑꯃꯨꯛ ꯔꯤꯁꯤꯕ ꯇꯧꯕ ꯎꯝ
ꯐꯣꯟ ꯇꯧꯔꯗꯤ ꯂꯣꯏꯔꯦꯅꯦ ꯍꯣꯏ ꯁꯨꯝ ꯇꯟ ꯂꯧꯔꯒ ꯇꯧꯔꯁꯦ ꯑꯗꯨꯗꯤꯀꯣ
ꯅꯪꯁꯨ ꯑꯗꯨꯝ ꯂꯩꯕ꯭ꯔꯣ ꯀꯔꯤꯃꯇꯥꯁꯨ ꯇꯧꯗꯕꯤꯗ
ꯀꯩꯁꯨ ꯇꯧꯗꯦ ꯉꯁꯥꯏꯗꯒꯤ ꯑꯩꯗꯤ ꯍꯜꯂꯛꯑꯒ ꯆꯥꯛ ꯆꯥꯅꯤꯡꯗꯕꯒꯤ ꯇꯨꯝꯔꯒ ꯍꯧꯖꯤꯛꯅ ꯍꯧꯒꯠꯂꯒ ꯆꯥꯏꯑꯦ ꯑꯗꯨꯒ
ꯎꯝ
ꯁꯨꯝ ꯂꯩꯕꯅꯤꯗ
ꯀꯣꯂꯦꯖꯗꯤ ꯆꯠꯇꯕ ꯃꯥꯜꯂꯦꯅꯦ
ꯆꯠꯇꯦꯗ ꯀꯗꯥꯏꯗꯒꯤ ꯆꯠꯂꯔꯣꯏ
ꯅꯣꯏ ꯁꯝꯃꯔ ꯚꯦꯀꯦꯁꯟꯗꯤ ꯐꯡꯗꯕ꯭ꯔꯣ ꯆꯠꯂꯔꯣꯢ ꯍꯥꯏꯅꯀꯣ
ꯑꯔꯣꯢꯕꯅꯤꯅ ꯆꯠꯂꯔꯣꯢ
ꯊꯕꯛ ꯂꯣꯏꯔꯦ ꯍꯥꯏꯅꯀꯣ
ꯑꯥ ꯑꯩꯗꯤ ꯑꯦꯃꯤꯁꯟ ꯑꯗꯨꯝ ꯇꯧꯕ ꯆꯠꯄꯅꯤꯗ ꯀꯣꯂꯦꯖ ꯆꯠꯀꯦ